ꯍꯣꯏ ꯇꯥꯏꯑꯦ ꯆꯪꯉ ꯂꯩ ꯆꯥꯛ ꯆꯥ
ꯅꯣꯏ ꯂꯝ
ꯅꯨꯡꯉꯥꯏꯇꯦ ꯍꯦ ꯅꯪꯁꯨ ꯅꯪꯒꯤꯖꯨ ꯄꯥꯏꯔꯒ ꯑꯗꯨ ꯅꯪꯒꯤ ꯃꯐꯝꯗ ꯆꯠꯂꯣ
ꯌꯥꯕ꯭ꯔꯣ
ꯍꯣꯏ ꯍꯣꯏ ꯌꯥꯏ ꯁꯥ ꯐꯥꯏ
ꯎꯝ ꯄꯨꯛ ꯅꯒꯗꯧ ꯃꯥꯜꯂꯦ ꯁꯤꯒꯤ ꯀꯤꯡꯐꯝ
ꯏꯝ ꯀꯔꯤ ꯀꯔꯤ ꯆꯥꯔꯦ ꯅꯪ ꯍꯧꯖꯤꯛ
ꯇꯣꯃꯦꯇꯣ ꯒꯤ ꯑꯃꯦꯠꯄ
ꯑꯣ
ꯅꯪꯗꯤ ꯃꯇꯝꯗ ꯆꯠꯇꯦ
ꯎꯝ ꯉꯁꯤꯗꯤ ꯌꯨꯝꯗ ꯂꯩꯌꯦ
ꯎꯝ ꯎꯝ
ꯀꯔꯤ
ꯑꯗꯨ ꯍꯧꯖꯤꯛꯇꯤ ꯑꯗꯨꯒ ꯔꯦꯁꯇ꯭ꯔꯨꯌꯦꯟꯗ ꯂꯩꯌꯦ ꯔꯦꯁꯇ꯭ꯔꯨꯌꯦꯟꯗꯅ ꯃꯣꯃꯣꯒꯨꯝꯕ ꯆꯥꯎꯃꯤꯟ ꯆꯥꯏꯑꯦ
ꯅꯊꯟꯗ ꯆꯠꯄ꯭ꯔꯣ ꯅꯊꯟꯗ ꯆꯠꯄ꯭ꯔꯣ
ꯎꯝ ꯃꯄꯟꯗ ꯂꯩꯌꯦ ꯍꯧꯖꯤꯛ
ꯃꯤꯅ ꯅꯨꯡꯉꯥꯏ ꯈ꯭ꯔꯦꯀꯣ
ꯑꯦꯟ
ꯍꯥꯎ ꯃꯤꯁ ꯂꯛꯑꯣ ꯐꯣꯟ
ꯍꯣꯏ
ꯎꯝ
ꯃꯣꯔꯣꯛ ꯈꯨꯨꯁꯥꯗꯤ ꯂꯣꯏꯔꯦ ꯍꯦ
ꯃꯣꯔꯣꯛ ꯁꯥꯕ꯭ꯔꯣ
ꯎꯝ
ꯌꯥꯝꯅ ꯍꯣꯏ ꯑꯁꯤꯗꯁꯨ ꯄꯤꯖꯥꯗꯨ ꯌꯥꯝꯅ ꯃꯣꯠ ꯁꯥꯏ ꯍꯥꯏꯅ ꯃꯤꯁꯇꯦꯛꯂꯒ ꯆꯤꯂꯤꯗꯣ ꯌꯥꯝꯅ ꯍꯥꯞꯈ꯭ꯔꯦ ꯑꯗꯨꯅ ꯑꯩꯒꯤ ꯄꯤꯖꯥꯁꯨ ꯌꯥꯝꯅ ꯁꯥꯢ
ꯆꯩꯁ ꯍꯥꯞꯄ꯭ꯔꯥ ꯅꯪꯒꯤ ꯄꯤꯖꯥꯗ
ꯎꯝ ꯑꯗꯣ ꯀꯦ ꯑꯦꯐ ꯁꯤꯗꯣ ꯑꯩꯗꯤ ꯑꯩꯅ ꯁꯃꯣꯜ ꯁꯃꯣꯥ ꯄꯤꯁꯇꯣ ꯑꯗꯨꯅ ꯑꯩꯅ ꯑꯣꯔꯗꯔ ꯇꯧꯈ꯭ꯔꯦꯀꯣ ꯑꯗꯨꯅꯦ ꯌꯥꯝꯅ ꯁꯥꯏꯌꯦ ꯑꯩꯈꯣꯏ ꯎꯜ ꯑꯗꯨꯒ ꯅꯪꯒꯤ ꯕꯦꯛꯀꯤ ꯃꯅꯨꯡꯗ ꯃꯤ ꯑꯃꯛ ꯑꯣ ꯃꯤ ꯑꯃ ꯂꯩꯌꯦꯀꯣ ꯑꯗꯨꯒꯤ ꯃꯥꯒꯤꯁꯨ ꯁꯨꯔꯕ꯭ꯔꯣ ꯅꯨꯄꯤ ꯑꯃ ꯂꯩꯗꯅ ꯃꯥꯏꯒꯤꯁꯨ ꯁꯨꯔꯕ꯭ꯔꯣ
ꯁꯨꯨꯔꯦ ꯍꯥꯏꯌꯦꯕ
ꯑꯣ ꯑꯣ ꯀꯔꯤ ꯀꯔꯤ ꯍꯥꯏꯕ꯭ꯔꯥ ꯅꯪ ꯅꯈꯣꯏ ꯌꯨꯝꯗ ꯏꯁꯤꯡ ꯑꯗꯨ
ꯍꯣꯏ
ꯏꯁꯤꯡ ꯅꯛꯄ꯭ꯔꯣ ꯑꯗꯨꯅꯦ ꯑꯩꯅ ꯍꯥꯏꯕꯗꯨ
ꯍꯥꯥ
ꯏꯁꯤꯡ ꯅꯄꯛꯄ꯭ꯔꯣ ꯅꯈꯣꯢꯒꯤ ꯌꯨꯝꯗ
ꯅꯛꯑꯦ
ꯎꯝ ꯌꯥꯝ ꯅꯛꯄ꯭ꯔꯣ
ꯅꯪꯁꯨ ꯅꯪꯁꯨ ꯆꯥꯛ ꯆꯥꯛꯇ ꯌꯥꯝ ꯀꯣꯟꯁꯟꯇ꯭ꯕꯦꯠ ꯇꯧꯔꯒ ꯉꯥꯡꯕꯗꯣ ꯐꯖꯅ ꯋꯥꯔꯤ ꯁꯥ
ꯁꯥꯢꯌꯦꯅꯦ ꯅꯪꯅ ꯁꯥꯗꯕꯒꯤ ꯋꯥꯅꯦ
ꯅꯠꯇꯦ ꯍꯥꯏꯌꯣ
ꯍꯥꯢꯌꯦ
ꯍꯥꯏꯌꯣ ꯍꯥꯏꯌꯣ ꯍꯥꯏꯌꯣ
ꯍꯥꯏꯌꯦ ꯍꯥꯏꯔꯒ
ꯀꯔꯤ
ꯅꯪ ꯀꯣ ꯁꯪꯗꯤ ꯕ꯭ꯖꯥꯔ ꯆꯠꯁꯦ ꯍꯧꯖꯤꯛ ꯂꯥꯛꯑꯣ ꯑꯩꯁꯨ ꯊꯛꯑꯔꯒꯦ ꯍꯧꯖꯤꯛ ꯅꯪꯁꯨ ꯅꯪꯒꯤ ꯍꯣꯁꯇꯠꯗꯒꯤ ꯂꯥꯛꯑꯣ ꯑꯩꯁꯨ ꯌꯨꯝꯗꯒꯤ ꯊꯣꯛꯂꯛꯑꯒꯦꯕ ꯑꯦꯁꯨ ꯀꯣꯟ ꯇꯥꯕ꯭ꯔꯣ ꯍꯜꯂꯣ ꯍꯜꯂꯣ ꯇꯥꯕ꯭ꯔꯣ